ꯇꯥꯏꯉ‌ꯣ ꯅꯨꯡꯉꯥꯏꯔꯤ ꯕ‌ꯣ ꯔꯤꯒꯦ
ꯑꯝ ꯅꯨꯡꯥꯏꯗ‌ꯦꯗ
ꯀꯔꯤꯒꯤ ꯂꯣꯏ ꯑꯥ ꯅꯨꯡꯉꯥꯏꯌꯦ ꯍꯥꯏꯕ ꯇꯥꯔꯦꯗ ꯑꯩꯗꯤ
ꯑꯁ ꯅꯨꯡꯉꯥꯏꯔꯝꯅꯤꯗ ꯅꯪꯗꯤ
ꯀꯔꯤꯒꯤꯅꯣ ꯅꯨꯡꯉꯥꯏꯇꯕꯁꯦ
ꯅꯪ ꯀꯣꯜ ꯇꯧꯔꯛꯇꯕꯒꯤ
ꯑꯥ ꯑꯁ ꯑꯗꯨꯒꯤꯔꯥ
ꯉꯁꯥꯏꯅ ꯇꯧꯔꯛꯀꯦꯔꯥ ꯍꯥꯏꯅ ꯑꯗꯨꯝ ꯉꯥꯏꯕꯀꯣ ꯑꯗꯨꯗ ꯇꯧꯔꯛꯇꯕ ꯑꯗꯨꯒꯤ ꯏꯊꯟꯗ ꯑꯗꯨꯝ ꯁꯥꯎꯔ ꯂꯩꯔꯝꯅꯦ
ꯃꯥꯜꯂꯦ ꯃꯥꯜꯂꯦ
ꯎꯝ ꯕꯔ‌ꯣ
ꯎꯝ ꯑꯥ‌ ꯑꯥ ꯑꯥꯏꯕꯨ ꯐ꯭ꯂꯠ ꯇꯥꯎꯅꯨꯀꯣ
ꯀꯔꯤ ꯇꯧꯕ꯭ꯔꯥ
ꯆꯩꯥ ꯆꯥꯅꯤ ꯆꯩ
ꯀꯔꯤꯒꯤ ꯆꯩꯕꯨ ꯆꯥꯅꯕ꯭ꯔ ꯆꯩꯕꯨ ꯃꯤꯅ ꯆꯥꯕꯔꯥ ꯅꯠꯇꯦꯍꯦ ꯗꯨꯀꯥꯟꯗꯅꯦ
ꯑꯣ ꯗꯨꯀꯥꯟ ꯐꯝꯕ꯭ꯔꯣ ꯅꯪ
ꯎꯝ
ꯅꯨꯡꯉꯥꯏꯅꯤꯍꯦ ꯑꯗꯨꯗꯤ
ꯃꯤꯒꯤ ꯗꯨꯀꯥꯟꯅ‌ꯦ ꯀꯣꯏꯔꯛꯑꯦ ꯀꯣꯏꯔꯛꯀꯦꯔꯥ
ꯑꯁ ꯅꯪ ꯅꯪꯒꯤ ꯇꯥꯏꯞ ꯁꯦ ꯑꯩ ꯄꯥꯝꯗꯦꯕꯣ
ꯀꯤꯕ ꯇꯧꯕ꯭ꯔꯥ
ꯍꯣꯏ
ꯎꯝ ꯍꯧꯖꯤꯛ ꯄꯥꯝꯗꯦ ꯍꯥꯏꯔꯒꯀꯣ ꯎꯝ ꯉꯥꯛꯇꯪ ꯂꯩꯔꯗꯤ ꯑꯃꯨꯛ ꯇꯧꯁꯦꯕ ꯍꯥꯏꯅ ꯍꯥꯏ ꯍꯥꯏꯔꯛꯀꯅꯤꯀ‌ꯣ
ꯑꯩ ꯃꯀ ꯂꯔ ꯑꯗꯣ ꯅꯣꯏꯒꯤ ꯗꯨꯀꯥꯟ ꯀꯔꯝ ꯀꯥꯟꯗ ꯀ꯭ꯂꯣꯁ ꯇꯧꯅꯤ
ꯑ ꯄꯨꯉꯃꯉ ꯑꯗꯨ ꯗꯨꯀꯥꯟ ꯗꯨꯀꯥꯟ ꯀ꯭ꯂꯣꯖ ꯇꯧꯔꯗꯤ ꯑꯩꯁꯨ ꯀꯣꯟꯁꯨ ꯀ꯭ꯂꯣꯖ ꯇꯧꯔꯗꯤ ꯑꯩꯈꯣꯏ ꯑꯩꯈꯣꯏ ꯌꯨꯝ ꯑꯩꯈꯣꯏ ꯌꯨꯝꯒꯤ ꯃꯅꯥꯛꯇꯗꯤ ꯅꯦꯔ ꯐꯠꯇꯦ ꯃꯥꯔꯒꯤ
ꯑ
ꯍꯝ
ꯅꯦꯠꯋꯥꯛ ꯅꯦꯠꯋꯥꯛ ꯐꯠꯇꯕꯁꯤꯡ ꯅꯦꯝꯃꯛ ꯐꯠꯇꯕ ꯑꯣꯏꯔꯁꯨ ꯌꯥꯏꯗ ꯅꯣꯔꯃꯦꯜ ꯀꯣꯜꯗꯤ ꯅꯠꯇ꯭ꯔꯥ
ꯅꯣꯔꯃꯦꯜ ꯀꯣꯍꯗ ꯊ ꯅꯕ ꯋꯥꯔꯤ ꯁꯅꯤꯝ ꯗ
ꯑ ꯁ ꯀꯦ ꯁꯤꯗꯥ ꯈꯇꯅꯦ ꯃꯤꯖꯧꯁꯦ
ꯑꯗꯣ ꯗꯨꯀꯥꯟ ꯗꯨꯀꯥꯟ ꯍꯥꯏꯁꯦ ꯀꯩꯒꯤ ꯂꯥꯏꯛ ꯒꯣꯁꯔꯤꯒꯤꯔꯥ ꯅꯠꯇ꯭ꯔꯒ ꯀꯔꯤ ꯀꯔꯤꯒꯤ ꯗꯨꯀꯥꯟꯅꯣ
ꯑꯦꯟꯖꯤ ꯑꯣ ꯕꯦꯁ ꯑꯣꯏꯕꯅꯤꯅ ꯃꯣꯏꯅ ꯀꯣꯂꯦꯕ꯭ꯔꯦꯠ ꯇꯧꯕ ꯄꯣꯠ ꯆꯩꯁꯤꯡ ꯈ ꯄꯨꯅꯤꯗ
ꯄꯥꯔꯠ ꯇꯥꯏꯝ ꯑꯣꯏꯅ ꯇꯧꯕꯅꯤꯀꯣ
ꯑ ꯍꯣꯏ ꯄ꯭ꯔꯥꯏꯚꯦꯠꯀꯤꯀꯣ ꯎ
ꯍꯣꯏ ꯍꯣꯏꯣꯏ
ꯄ꯭ꯔꯥꯏꯚꯦꯠꯀꯤ ꯑꯦꯟꯖꯤ ꯑꯣꯗ ꯇꯅꯦ
ꯑꯠꯆꯥ ꯑꯠꯆꯥ ꯐꯅꯦ ꯐꯥꯏꯅꯦ ꯑꯗꯨꯗꯤ ꯎꯝ ꯅꯪ ꯍꯧꯖꯤꯛ ꯀꯅꯦꯛ ꯇꯧꯁꯦ ꯅꯪ ꯍꯧꯖꯤꯛ ꯀꯅꯦꯛ ꯇꯧꯁꯦ ꯋꯥꯏꯐꯥꯏꯔ ꯅꯠꯇ꯭ꯔꯒ ꯐꯣꯟꯒꯤ ꯏꯔꯥ
ꯐꯣꯟꯒꯤ ꯀꯔꯤ ꯇꯧꯕ꯭ꯔꯥ ꯐꯖꯅ ꯇꯥꯗꯕ꯭ꯔꯥ
ꯅꯠꯇꯦ ꯅꯠꯇꯦ ꯑꯗꯨꯝ ꯍꯥꯡꯕꯅꯤ ꯅꯪꯅ ꯌꯨꯝꯗ ꯅꯦꯠꯋꯥꯛ ꯅꯨꯡꯉꯥꯏꯇꯦ ꯍꯥꯏꯕꯒꯤ ꯑꯩ
ꯕꯖꯥꯔ ꯊꯣꯛꯑꯗꯤꯀꯣ ꯈꯔ ꯑꯗꯨꯝ ꯅꯨꯡꯉꯥꯏꯕ ꯑꯩꯈꯣꯏ ꯌꯨꯝꯗꯣ ꯕꯖꯥꯔꯗꯒꯤ ꯂꯥꯞꯄꯅꯤꯅꯀꯣ ꯑꯗꯣ ꯈꯔ ꯅꯨꯡꯉꯥꯏꯇꯕ ꯑꯗꯨꯝ ꯇꯧꯕꯕꯨꯗꯤ ꯌꯥꯏꯌꯦ ꯑꯗꯣ ꯃꯔꯛ ꯃꯔꯛꯇ ꯇꯠꯄꯗꯨꯗ ꯅꯨꯡꯉꯥꯏꯇꯕꯀꯣ ꯀꯣ ꯃꯤꯒꯤ ꯃꯥꯡꯍꯟꯕꯗꯣ
ꯎꯝ
ꯑꯗꯨ ꯀ
ꯑꯦ ꯑꯗꯨꯕꯨꯗꯤ ꯋꯥꯔꯥꯎꯗꯦꯗ ꯑꯩꯗꯤ ꯅꯣꯔꯃꯦ ꯀꯧꯕꯕꯨ ꯋꯥꯔꯥꯎꯅꯤ ꯌꯥꯔꯦ ꯌꯥꯔꯦ ꯇ ꯑ ꯇꯨꯗꯤ ꯑꯗꯨꯗꯤ ꯄ꯭ꯔꯣꯕ꯭ꯂꯦꯝ ꯂꯩꯇꯦ ꯍꯧꯖꯤꯛꯇꯤ
ꯎꯝ
ꯀꯒꯥꯔꯤ ꯏꯟꯁꯥꯡ ꯆꯥꯕꯅꯣꯅꯣ ꯉꯁꯤ
ꯉꯁꯤꯁꯦ ꯎꯝ ꯃꯊꯦꯜ ꯌꯥꯝꯃꯤꯅ ꯗꯥꯜꯅꯦ ꯑꯂꯨꯅꯦ ꯑꯗꯨꯒ ꯀꯩꯅꯣ ꯅ꯭ꫯꯌꯨꯇ꯭ꯔꯦꯂꯥ ꯍꯥꯞꯔꯒ ꯉꯧꯔꯒꯀꯣ ꯑꯃ ꯊꯣꯡꯉꯦ ꯑꯃꯥꯅ ꯍꯧꯖꯤꯛ ꯍꯧꯖꯤꯛꯀꯥꯟ ꯄꯥꯟ ꯆꯥꯎꯗ꯭ꯔꯤ ꯉꯩꯗ ꯎꯝ ꯃꯥꯒꯤ ꯎꯄꯥꯟꯕꯤꯒ ꯑꯗꯨꯝ ꯌꯣꯟꯕꯗꯣ ꯑꯗꯨꯗꯣ ꯁꯣꯏꯕꯨꯝ ꯅꯠꯇꯕ ꯑꯃ ꯁꯤꯟꯕ ꯑꯃꯗꯣ ꯑꯗꯨꯒꯤ ꯃꯍꯤꯗꯣ ꯍꯥꯞꯂꯒ ꯊꯣꯡꯉꯦ ꯑꯃꯨꯛꯀ ꯑꯃꯅ ꯀꯩꯅꯣ ꯑꯃꯦꯠꯄ ꯈꯥꯃꯦꯟ ꯑꯈꯥꯕ ꯑꯗꯨꯒ ꯌꯦꯔꯨꯝ ꯑꯗꯨ ꯑꯃꯤꯠꯄ ꯇꯧꯋꯦ ꯑꯗꯨꯒ ꯍꯧꯖꯤꯛꯀꯤ ꯊꯨꯝꯌꯥꯛꯄꯤꯗꯣ
ꯑꯗꯨꯒ ꯊꯨꯝ ꯌꯥꯛꯄꯤꯅ ꯉꯥ ꯀꯥꯡꯉꯥꯎ ꯇꯧꯋꯤ ꯈꯥꯃꯦꯟꯒ
ꯑꯗꯨꯗꯤ ꯍꯥꯎꯔꯅꯤꯅ‌ꯦ ꯅꯪꯒꯤ ꯑꯥꯏꯇꯦꯝꯁꯨ ꯌꯥꯝꯃꯤ ꯍꯥꯎꯕ ꯉꯥꯛꯇ
ꯍꯥꯎꯇꯕꯒꯤ ꯈꯔ ꯌꯥꯝꯅꯗꯤ ꯑꯗꯨꯝ ꯆꯥꯛꯇꯣ ꯆꯅꯤꯡꯒꯦꯔꯥ ꯍ‌ꯦꯟꯅ ꯇꯧꯕ ꯋꯥꯅꯤ
ꯑꯦ ꯅꯪ ꯁ꯭ꯋꯥꯏꯗ ꯂꯩꯕꯁꯦ ꯐꯦꯃꯤꯂꯤꯒ ꯂꯩꯕ꯭ꯔꯥ ꯅꯠꯇ꯭ꯔꯒ ꯏꯊꯟꯇ ꯂꯩꯕ꯭ꯔꯣ
ꯍꯣꯏ ꯑꯩꯈꯣꯏꯗꯤ ꯑꯁꯤꯗ ꯑꯗꯨꯝ ꯏꯃꯥ ꯏꯄꯥꯅ ꯑꯗꯨꯝ ꯂꯩꯌꯦ ꯃꯥꯥꯏꯄꯥꯒ ꯑꯗꯨꯝ ꯅꯈꯔꯦ
ꯑꯗꯨꯗꯤ ꯅꯨꯡꯉꯥꯏꯅꯤꯅ ꯅꯪ ꯅꯪꯅ ꯊꯣꯡꯕ꯭ꯔꯥ ꯅꯠꯇ꯭ꯔꯒ ꯅꯪꯒꯤ ꯁꯤꯕ꯭ꯂꯤꯡ ꯏꯄꯥ ꯃꯃꯥꯟ ꯑꯩꯈꯣꯏꯅ ꯊꯣꯡꯕ꯭ꯔꯥ
ꯑꯩꯅ ꯊꫭꯡꯉꯦ
ꯅꯪꯅ ꯊꯣꯡꯕꯁꯦ ꯍꯥꯎꯕ ꯍꯥꯎꯕ꯭ꯔꯥ ꯍꯥꯎꯇꯕ꯭ꯔꯥ
ꯈꯪꯗ‌ꯦꯗꯥ ꯑꯩ ꯏꯊꯟꯗ ꯊꯣꯡꯕꯅꯤꯅꯥ
ꯅꯪꯒꯤ ꯈꯣꯜ ꯇꯥꯔꯒ ꯍꯥꯎꯗꯧ ꯃꯟꯗꯦꯕ
ꯍꯣꯏ ꯑꯣꯏꯔꯝꯕꯁꯨ ꯌꯥꯏ ꯑꯗꯨꯒꯤ ꯃꯍꯥꯎ ꯇꯪꯅꯤꯡꯉꯥꯏ ꯂꯛꯑꯣ
ꯅꯪꯅ ꯊꯣꯡꯅꯤꯡꯕ ꯑꯥ ꯅꯨꯃꯤꯠꯇꯗꯤ ꯍꯥꯎꯗꯤ ꯍꯥꯎꯔꯝ ꫪꯝꯕ ꯌꯥꯏ
ꯑꯩꯗꯤ ꯏꯊꯟꯗ ꯂꯩꯌ‌ꯦ ꯍꯧꯖꯤꯛꯀꯥꯟꯁꯦ ꯑꯁ ꯍꯧꯖꯤꯛ ꯏꯊꯟꯗ ꯂꯩꯔꯁꯨꯀꯣ ꯋꯥꯏꯗ ꯍꯥꯏꯗꯤ ꯑꯥ‌ ꯊꯕꯛꯀꯨꯝꯕ ꯇꯧꯗ꯭ꯔꯁꯨ ꯑꯁ ꯆꯥꯛ ꯆꯥꯛ ꯊꯣꯡꯕ ꯃꯔꯛ ꯃꯔꯛꯇ ꯊꯣꯡꯕꯗꯤ ꯌꯥꯏ ꯋꯥꯕꯁꯨ ꯅꯠꯇꯦ ꯆꯥꯛ ꯊꯣꯡꯕꯕꯨ ꯑꯗꯨ ꯑꯣꯏꯔꯁꯨ ꯑꯁ ꯑꯦꯕ꯭ꯔꯤꯗꯦ ꯃꯣꯔꯅꯤꯡ ꯏꯚꯤꯅꯤꯡ ꯍꯥꯏꯔꯥ
ꯑꯗꯨ ꯑꯗꯨ ꯅꯪ ꯅꯪ ꯅꯪ ꯇꯜꯂꯗꯤ ꯈꯜꯂꯣ ꯅꯪꯒꯤ ꯅꯃꯥ ꯅꯄꯥ ꯅꯠꯇ꯭ꯔꯗꯤ ꯅꯪꯒꯤ ꯑꯥ ꯑꯥ ꯌꯨꯝꯗ ꯂꯩꯕ ꯈꯣꯏꯗꯣ ꯅꯨꯡꯇꯤꯒꯤ ꯃꯣꯔꯅꯤꯡ ꯏꯚꯤꯅꯤꯡ ꯑꯗꯨꯝ ꯊꯣꯡꯇꫭꯛꯑꫭ
ꯅꯪ ꯅꯨꯃꯤꯠ ꯑꯃ ꯑꯅꯤ ꯈꯛꯇ ꯊꯣꯡꯉꯥꯒ ꯅꯨꯡꯉꯥꯏ ꯋꯥꯏꯑꯦꯅ ꯈꯟꯕꯒꯤ ꯊꯣꯡꯔꯒ ꯋꯥꯏꯑꯦ ꯍꯥꯏꯕꯗꯣ
ꯍꯥꯏꯗꯣ
ꯑꯗꯣ ꯅꯪꯒꯤ ꯅꯨꯄꯤ ꯂꯥꯏꯔꯛꯀ ꯂꯥꯏꯔꯛ ꯀꯥꯟꯗꯀꯣ ꯃꯔꯛ ꯃꯔꯛꯇꯗꯤ ꯑꯩꯁꯨ ꯊꯣꯡꯕꯤꯒꯦ ꯍꯥꯏꯅ ꯊꯣꯡꯕ꯭ꯔꯣꯀꯣ
ꯑꯥ ꯁꯤꯗꯤ ꯁꯤꯔꯣꯅꯤꯀꫭ
ꯅꯠꯇꯦ ꯍꯧꯖꯤꯛ ꯍꯧꯖꯤꯛ ꯅꯍꯥꯔꯤꯉꯩꯗꯁꯨ ꯋꯥꯏꯑꯦ ꯍꯥꯏꯕ ꯀꯥꯟꯗ ꯊꯥꯖꯗꯗ ꯈꯔ ꯋꯥꯠꯂꯦ ꯊꯥꯖꯅꯤꯡꯉꯥꯏ
ꯑꯩꯗꯤꯀꯥ ꯅꯨꯄꯥ ꯑꯣꯏꯔꯁꯨ ꯌꯥꯝ ꯑꯟꯗꯔꯁꯇꯦꯟꯗꯤꯡ ꯂꯩ ꯂꯩꯕꯅꯤ ꯌꯨꯝꯒꯤ ꯊꯕꯛ ꯍꯥꯏꯗꯤ ꯍꯥꯏꯗꯤ ꯑꯩꯈꯣꯏ ꯅꯨꯄꯥꯁꯤꯡꯁꯦ ꯈꯔ ꯃꯤ ꯌꯥꯝ ꯀ ꯆꯥꯛ ꯆꯥꯛꯀꯨꯝꯕ ꯆꯥꯕ ꯃꯇꯝꯗꯁꯨ ꯇꯦꯕꯜꯗ ꯄ꯭ꯂꯦꯠꯀꯨꯝꯕ ꯑꯩꯈꯣꯏ ꯆꯥꯕ ꯂꯣꯏꯕ ꯀꯥꯟꯗ ꯑꯗꯨꯝ ꯊꯝꯕꯗꯣ ꯇꯥꯕ꯭ꯔꯥ ꯑꯩꯗꯤ ꯄꯥꯝꯗꯦꯕ ꯅꯨꯄꯥ ꯑꯣꯏꯔꯁꯨ ꯅꯪꯅ ꯄ꯭ꯂꯦꯠꯁꯤꯡꯗꯣ ꯀꯩꯅꯣ ꯇꯧꯗ꯭ꯔꯁꯨ ꯎꯝ ꯄ꯭ꯂꯦꯠꯇꯣ ꯇꯦꯕꯜꯗꯣ ꯂꯧꯊꯣꯛꯑꯒ ꯃꯐꯝꯐꯝꯗꯣ ꯊꯝꯈꯤꯕ ꯀꯣ
ꯎꯝ
ꯁꯤꯡꯗꯒꯨꯝꯕ ꯑꯗꯨꯝ ꯋꯥꯁ ꯇꯧ ꯇꯧꯕ ꯃꯐꯝꯗꯣ ꯑꯗꯨꯝ ꯊꯝꯈꯤꯕ ꯑꯗꯨ ꯑꯗꯨ ꯐ ꯅꯨꯄꯤꯒꯤ ꯅꯨꯄꯤꯒꯤ ꯊꯕꯛꯁꯤꯡꯁꯦ ꯑꯩ ꯑꯩꯁꯨ ꯕꯤꯒꯦꯟꯗꯤ ꯇꯥꯕꯗꯤ ꯇꯥꯏ ꯑꯩꯗꯤ ꯑꯗꯣ ꯑꯩꯒꯤ ꯏꯄꯥ ꯏꯃꯥ ꯂꯩꯔꯁꯨꯀꯣ ꯑꯩꯅ ꯑꯩꯅ ꯦꯁꯁꯨ ꯀꯩꯅꯣꯗ ꯀ꯭ꯂꯤꯟ ꯇꯧꯕ ꯆꯥꯛꯁꯨ ꯊꯣꯡꯕ ꯑꯩꯅ ꯌꯥꯝꯕꯅꯤ ꯑꯩꯒꯤ ꯏꯄꯥꯃ ꯂꯩꯔꯁꯨ ꯑꯗꯣ ꯑꯁ ꯍꯏꯗ ꯍꯧꯖꯤꯛ ꯈꯪꯁꯦ
ꯎꯝ
ꯀꯔꯤꯒꯤ ꯋꯥꯕ꯭ꯔꯥ ꯀꯣ
ꯆꯥꯛ ꯊꯣꯡꯕꯅ ꯋꯥꯔꯤ ꯆꯥꯛ ꯊꯣꯡꯅꯤ ꯆꯥꯔꯅꯤ ꯊꯣꯡꯅꯤ ꯆꯥꯔꯅꯤ ꯑꯦꯕ꯭ꯔꯤꯗꯦ ꯑꯩꯒꯤ ꯗꯦꯂꯤ ꯔꯣꯇꯤꯟꯁꯦ ꯈꯪꯗ꯭ꯔꯦꯗ ꯌꯥꯝ ꯕꯣꯔꯤꯡ ꯕꯣꯔꯤꯡ ꯑꯣꯏꯈ꯭ꯔꯦꯗ ꯅꯨꯄꯤ ꯅꯨꯄꯤ ꯊꯤꯅꯤꯡꯉꯥꯏꯁꯨ ꯃꯇꯝ ꯌꯧꯍꯧꯕ ꯃꯥꯜꯂꯦ
ꯑꯥ ꯊꯤꯔꯣ ꯊꯤꯔꯣ
ꯑꯗꯣ ꯅꯪꯒꯤ ꯍꯣꯕꯤꯒꯨꯝꯕꯗꯤ ꯂꯩꯕ꯭ꯔꯣ
ꯑꯩꯒꯤ ꯍꯨꯕꯤꯗꯤ
ꯆꯠꯆꯥꯥ ꯅꯕ
ꯍꯣꯏ
ꯑꯦ ꯑꯗꯨꯗꯤ ꯌꯥꯝ ꯐꯥꯏꯅ ꯅꯪꯁꯦ ꯅꯪ ꯀꯔꯤ ꯏꯟꯁꯥꯡꯅ ꯈ꯭ꯋꯥꯏꯗꯒꯤ ꯅꯪ ꯅꯪꯅ ꯄꯥꯝꯖꯕ ꯍꯥꯏꯗꯤ ꯅꯪꯒꯤ ꯐꯦꯕꯣꯔꯔꯤꯠ ꯗꯦꯁꯀꯨꯝꯕꯀꯣ ꯀꯔꯤꯅꯣꯕ
ꯑꯦ ꯁꯥ ꯑꯣꯏꯔꯗꯤ ꯍꯥꯎꯕ ꯉꯥꯛꯇꯅꯤ
ꯑꯗꯨ ꯑꯣꯏꯔꯁꯨ ꯍꯦꯟꯅ ꯍꯧꯕ ꯍꯦꯟꯅ ꯆꯥꯅꯤꯡꯕꯗꯣ
ꯍꯦꯟꯅ ꯆꯥꯅꯤꯡꯕꯕꯁꯤ ꯑ ꯑꯣꯛꯁꯥ
ꯑꯩꯁꯨ ꯑꯗꯨ ꯄꯥꯝꯃꯦ ꯑꯗꯨ ꯑꯩꯅꯀꯣ ꯑꯩꯗꯤ ꯅꯪꯁꯦ ꯅꯪꯒꯤ ꯍꯣꯕꯤꯁꯦ ꯆꯥꯕ ꯍꯥꯏꯌꯦꯀꯣ ꯑꯗꯣ ꯆꯥꯕ ꯆꯥꯕ ꯍꯥꯏꯁꯦ ꯆꯥꯛꯀꯔꯥ ꯅꯠꯇ꯭ꯔꯒ ꯆꯥꯕ ꯄꯣꯠꯔꯣ ꯑꯇꯣꯞꯄ
ꯑꯗꯨꯝ ꯌꯥꯏꯗ
ꯎꯝ ꯑꯗꯨꯝ ꯌꯥꯏ ꯍꯥꯏꯗꯤ ꯆꯞ ꯃꯥꯟꯅꯩꯀꯣ
ꯇꯨ ꯆꯥꯛ ꯌꯥꯎꯗ꯭ꯔꯗꯤ ꯅꯝꯗꯦ
ꯅꯪ ꯀꯤꯂꯣ ꯁꯤꯛꯁ ꯍꯟꯗ꯭ꯔꯦꯠ ꯁꯚꯦꯟ ꯍꯟꯗ꯭ꯔꯦꯠ ꯒ꯭ꯔꯥꯝ ꯒꯨꯝꯕ ꯆꯥꯕ ꯉꯝꯕ꯭ꯔꯥ ꯆꯥꯛꯇꯣ ꯏꯟꯁꯥꯡ ꯍꯥꯎꯔꯗꯤ ꯀꯤꯂꯣ ꯑꯃ ꯌꯥꯏ
ꯍ
ꯑꯁ ꯑꯗꯨꯗꯤ ꯅꯣꯡꯃ ꯃꯣꯡꯕꯥꯡ ꯇꯧꯁꯦ ꯀꯣ
ꯍꯣꯏ ꯇꯧꯁꯤ ꯇꯧꯁꯤ
ꯑꯩꯗꯤ ꯀꯤꯂꯣ ꯀꯤꯂꯣ ꯑꯃꯒꯨꯝꯕ ꯆꯥꯕ ꯌꯥꯏ
ꯑ ꯏꯕꯥꯅꯤ ꯇꯧꯁꯤꯀꯣ
ꯀꯤꯂꯣ ꯀꯤꯂꯣ ꯑꯃ ꯑꯃ ꯑꯗꯨꯒ ꯑꯩꯒꯤ ꯐꯦꯕ꯭ꯔꯤꯠ ꯄꯣꯔꯛꯁꯨ ꯈꯔ ꯍꯥꯏꯗꯤ ꯃꯤꯠꯁꯦ ꯌꯥꯝ ꯆꯥꯗꯦꯀꯣ ꯑꯗꯨ ꯌꯥꯝ ꯌꯥꯝ ꯆꯥꯗꯩ ꯑꯗꯨ ꯑꯣꯏꯔꯁꯨ ꯄꯤꯁ ꯑꯃ ꯑꯅꯤ ꯀꯣ ꯑꯗꯨꯒ ꯕꯦꯖ ꯑꯗꯨꯒ ꯁꯂꯥꯠ ꯁꯂꯥꯠ